ꯍꯜꯂꯣ
ꯑꯣ
ꯍꯜꯂꯣ
ꯇꯥꯏꯌꯦ ꯀꯩꯗꯧꯔꯤꯅꯣ
ꯑꯣ ꯇꯨꯝꯃꯒ ꯂꯩꯌꯦ
ꯃꯥꯅꯩ ꯀꯣ
ꯑꯩ ꯉꯁꯥꯏꯗꯒꯤ ꯍꯧꯒꯠꯇ꯭ꯔꯤ
ꯎꯝ ꯑꯩꯁꯨ ꯗ꯭ꯌꯨꯇꯤ ꯆꯠꯄꯒꯤ ꯍꯧꯒꯠꯇ꯭ꯔꯤꯗ
ꯗ꯭ꯌꯨꯇꯤ ꯍꯥꯏꯗꯤ ꯀꯗꯥꯏꯗ
ꯂꯥꯟ ꯃꯇꯝꯅꯤꯅꯤꯗꯅ
ꯑꯦ ꯈꯨꯟꯗ ꯂꯩꯕ꯭ꯔꯥ
ꯑꯣ ꯈꯨꯟꯅ ꯂꯩꯌꯦ꯫
ꯑꯥ ꯑꯩꯗꯤ ꯗ꯭ꯌꯨꯇꯤ ꯆꯂꯤ ꯑꯩꯗꯤ꯫
ꯁꯤꯚꯥꯏ ꯅꯠꯇꯦꯀꯣ ꯑꯩꯁꯦ ꯑꯃꯨꯛ ꯁꯤꯕꯥꯏꯅꯤ ꯍꯥꯏꯅ ꯈꯜꯂꯒ ꯂꯩꯔꯝꯒꯅꯤ꯫
ꯆꯤꯟ ꯉꯛꯂ ꯂꯩꯈ꯭ꯔꯕ ꯀꯔꯤꯅꯣꯅꯦ꯫ ꯄꯨꯡ ꯌꯥꯝ ꯊꯦꯡ ꯊꯦꯡꯅ ꯇꯧꯕ꯭ꯔꯥ ꯅꯣꯏ꯫
ꯎꯝ ꯍꯣꯏ ꯄꯨꯡ ꯀꯩꯅꯣꯅꯦ꯫ ꯄꯨꯡ ꯏꯚꯅꯤꯡꯒꯤ ꯄꯨꯡ ꯃꯉꯥ ꯃꯈꯥꯏꯗ ꯆꯠꯂꯦꯗꯅ
ꯑꯗꯨꯒ ꯑꯌꯨꯛꯀꯤ ꯄꯨꯡ ꯇꯔꯨꯛ ꯇꯔꯨꯛꯇ ꯍꯜꯂꯛꯄ
ꯑꯁ ꯑꯗꯨꯗꯤ ꯇꯨꯝꯗ꯭ꯔꯦ꯫
ꯇꯨꯝꯗ꯭ꯔꯦ
ꯑꯗꯨ ꯀꯩꯗꯨꯡꯉꯩ ꯇꯨꯝꯒꯗꯕ꯫
ꯉꯁꯤ ꯐ꯭ꯔꯤ ꯂꯩꯌꯦ ꯉꯁꯤ ꯇꯨꯝꯒꯅꯤ꯫ ꯐ꯭ꯔꯤ ꯂꯥꯛꯏꯕ ꯅꯨꯃꯤꯠꯇ ꯇꯨꯝꯒꯗꯕꯅꯤꯅ꯫
ꯋꯥꯨꯔꯝꯒꯅꯤꯀꯣ꯫
ꯎꯝ ꯈꯔꯗꯤ ꯑꯗꯨꯝ ꯋꯥꯏꯗ ꯇꯨꯝꯗꯕꯅꯤꯅꯀꯣ꯫ ꯀ ꯀꯩꯅꯣ ꯑꯣꯏꯔꯛꯏꯗ ꯑꯗꯨꯝ ꯇꯨꯝꯗꯕ ꯀꯩꯅꯣ ꯃꯇꯝꯗꯣ ꯑꯗꯨꯝ ꯌꯥꯝ ꯅꯛꯂꯕꯅꯤꯅꯀꯣ꯫ ꯑꯗꯨꯝ ꯍꯩꯅꯔꯛꯇ꯭ꯔꯦꯗ꯫
ꯑꯥ
ꯀꯨꯏꯔꯤꯕ ꯆꯍꯤ ꯑꯃ ꯑꯗꯨꯋꯥꯏ ꯁꯨꯒꯗꯧꯔꯦꯗ ꯑꯗꯨꯝ ꯆꯠꯂꯛꯄꯗꯣ ꯑꯗꯨꯒꯤ꯫ ꯑꯗꯨꯝ ꯍꯥꯏꯅꯔꯛꯈ꯭ꯔꯦꯗ
ꯀꯥꯏꯁꯨ ꯇꯧꯔꯁꯨ ꯇꯧꯔꯔꯣꯏ ꯆꯠꯇ꯭ꯔꯁꯨ ꯌꯥꯔꯝꯅꯤ꯫
ꯆꯠꯇ꯭ꯔꯗꯤ ꯌꯥꯔꯣꯏꯗ ꯐꯥꯏꯟ ꯄꯤꯒꯅꯤꯍꯦ
ꯎꯝ ꯚꯥꯏꯒꯤ ꯐꯥꯏꯟ ꯄꯤꯕꯤꯌꯣꯅꯦ ꯑꯗꯨꯗꯤ ꯅ ꯑꯩ ꯆꯠꯂꯔꯣꯏ ꯂꯨꯄꯥ ꯂꯤꯁꯤꯡ ꯑꯃ
ꯋꯥꯟꯗꯦꯗꯥ
ꯑꯥ ꯋꯥꯟ ꯗꯦꯗ ꯂꯤꯁꯤꯡ ꯑꯃ ꯍꯞꯇꯥ ꯑꯃꯗ ꯑꯍꯨꯝꯂꯛ ꯆꯠꯄ
ꯍ
ꯒ꯭ꯔꯨꯞ ꯈꯥꯏꯗꯣꯛꯔꯒ ꯒ꯭ꯔꯨꯞ ꯍꯤꯠꯁ ꯐꯥꯎ ꯂꯩꯕ ꯂꯩꯕꯗꯣ ꯑꯩꯗꯣ ꯑꯍꯨꯝ ꯒ꯭ꯔꯨꯞ ꯊꯥ ꯍꯞꯇꯥ ꯑꯃꯗ ꯑꯍꯨꯝꯂꯛ ꯆꯠꯄ ꯑꯗꯨꯒꯤ
ꯎꯝ
ꯅꯣꯏꯗꯤ ꯇꯧꯗ꯭ꯔꯣ꯫
ꯑꯈꯣꯏꯗꯣ ꯇꯧꯕ꯭ꯔꯥ ꯇꯧꯗꯕ꯭ꯔꯥ ꯈꯪꯗꯦꯅꯤ꯫
ꯑꯣ ꯁꯅꯥ ꯂꯩꯕꯥꯛꯇ ꯂꯩꯗꯕ꯭ꯔꯥ ꯅꯪꯗꯤ꯫
ꯀꯔꯤꯅꯣ ꯑꯗꯨꯝ ꯅꯣꯛꯂꯒ ꯂꯩꯌꯦꯅ ꯅꯪ ꯉꯁꯤ ꯇꯨꯝꯃꯔꯣꯏꯀꯣ ꯅꯪ ꯑꯗꯨꯗꯤ ꯍꯧꯒꯠꯂꯔꯣꯏ ꯍꯥꯏꯕ ꯎꯝ ꯎꯝ
ꯑ ꯁꯅꯥꯗ ꯂꯩꯕꯥꯛ ꯂꯩꯕꯁꯤꯡꯁꯦ ꯌꯥꯝꯅ ꯋꯥꯔꯦꯅꯦ
ꯑꯩꯈꯣꯏꯁꯨ ꯁꯅꯥ ꯂꯩꯕꯥꯛꯇ ꯂꯩꯌꯦ ꯀꯔꯤꯅꯣ
ꯑꯗꯣ ꯅꯣꯏꯗꯤ ꯇꯝꯄꯥꯛꯇ ꯑꯣꯏꯔꯝꯒꯅꯤꯅ
ꯇꯝꯄꯥꯛꯇꯅꯤ
ꯎꯝ ꯑꯩꯈꯣꯏꯅ ꯇꯝꯄꯥꯛꯁꯨ ꯅꯠꯇꯕ ꯆꯤꯡꯁꯨ ꯅꯠꯇꯕ
ꯑꯩꯈꯣꯏꯒꯤ ꯑꯥ ꯈꯨꯟꯗ ꯇꯧꯔꯝꯒꯅꯤꯌꯦ
ꯑꯣ ꯑꯣ ꯑꯣ ꯇꯧꯔꯝꯒꯅꯤꯗ ꯍꯣꯏ ꯅꯪꯁꯦ ꯎꯝ
ꯁꯥꯎꯠ ꯔꯣꯝꯗꯔꯥ ꯅꯠꯇ꯭ꯔꯒ ꯀꯩꯅꯣ ꯔꯣꯝꯗꯔꯥ ꯁꯅꯥ ꯂꯩꯕꯥꯛꯀꯤ
ꯁꯥꯎꯠ ꯔꯣꯝꯗꯔꯥ ꯏꯁ ꯔꯣꯝꯗꯔꯥ ꯋꯦꯁ ꯔꯣꯝꯗꯔꯥ
ꯅꯪ ꯔꯣꯡꯃꯩꯅꯤꯀꯣ
ꯌꯦꯁ
ꯎꯝ ꯑꯩꯗꯤ ꯑꯩꯒꯤ ꯄꯣꯛꯅꯝꯕ ꯅꯝꯗꯣ ꯗꯤꯁꯇ꯭ꯔꯤꯛꯇꯣ ꯁꯤꯗ ꯍꯧꯋꯦ ꯑꯗꯨꯒ ꯑꯦꯜꯗ ꯂꯣꯏꯌꯦ
ꯎꯝ ꯑꯣ ꯆꯥ ꯆꯥ ꯆꯥ ꯈꯪꯂꯦ ꯈꯪꯂꯦ ꯈꯪꯂꯦ ꯋꯦꯁ ꯔꯣꯝꯗ ꯑꯣꯏꯔꯝꯒꯅꯤ ꯏꯁꯔꯣꯝꯗ ꯑꯣꯏꯔꯝꯒꯅꯤꯅꯦ ꯑꯗꯨꯗꯤ
ꯆꯨꯝꯃꯦꯀꯣ
ꯅꯣꯏꯁꯦ ꯅꯣꯔꯠ ꯏꯁꯇ ꯑꯣꯏꯔꯦꯅꯦ ꯑꯗꯨꯗꯤ ꯎꯝ ꯈꯣꯏꯅ ꯕꯤꯗ ꯍꯧꯔꯒ ꯑꯥꯔꯗ ꯂꯣꯏꯕ
ꯕꯤꯗ ꯍꯧꯔꯒ ꯑꯥꯔꯗ ꯂꯣꯏꯕ
ꯎꯝ
ꯀꯩꯅꯣꯗꯤ
ꯃꯅꯤꯄꯨꯔꯗꯒꯤ ꯈ꯭ꯋꯥꯏꯕ ꯈ꯭ꯋꯥꯏꯗꯒꯤ ꯆꯥꯎꯕ ꯄꯨꯈ꯭ꯔꯤ ꯂꯩꯕꯗꯣ ꯈꯪꯕ꯭ꯔꯥ
ꯈꯪꯂꯝꯒꯅꯤꯀꯣ
ꯉꯥꯏꯈꯣ ꯉꯥꯏꯈꯣ ꯑꯩꯒꯤ ꯀꯨꯞ ꯇ ꯑꯃꯨꯛ ꯊꯣꯛꯇꯅ ꯂꯩꯕꯅꯦ ꯑꯩ ꯈꯟ
ꯈ꯭ꯋꯥꯏꯗꯒꯤ ꯄꯨꯈ꯭ꯔꯤ ꯆꯥꯎꯕ ꯂꯩꯕꯗꯣ
ꯄꯨꯈ꯭ꯔꯤ
ꯎꯝ ꯁꯃꯨꯗ꯭ꯔꯨ ꯈ꯭ꯋꯥꯏꯗꯒꯤ ꯆꯥꯎꯕ ꯂꯩꯕꯗꯣ ꯃꯅꯤꯄꯨꯔꯗ ꯈꯪꯗꯦ
ꯈꯪꯗꯦꯅꯦ ꯀꯔꯤ ꯄꯨꯈ꯭ꯔꯤꯔ ꯑꯝꯇ ꯍꯥꯏꯔꯣꯏ ꯃꯃꯤ ꯑꯗꯨꯗꯤ ꯌꯥꯔꯝꯒꯅꯤ
ꯂꯣꯛꯇꯥꯥꯛ
ꯑꯦ
ꯑꯗꯨꯒꯤ ꯗꯤꯁꯇ꯭ꯔꯤꯛꯇꯣ ꯑꯗꯨꯒꯤ ꯗꯤꯁꯇ꯭ꯔꯤꯛꯇ ꯑꯗꯨꯗꯒꯤ ꯀꯩꯅꯣ ꯑꯥ ꯅꯣꯠ ꯔꯣꯝꯗ ꯈꯔ ꯆꯠ ꯆꯥꯈꯠꯂꯒ ꯑꯗꯨꯝ ꯂꯩꯔꯦꯗ
ꯑꯗꯨꯉꯥꯏꯈꯣ ꯑꯠꯆꯥ ꯅꯨꯝꯗꯥꯡ ꯍꯨꯄꯤ ꯃꯅꯥꯛꯀꯤꯔꯕ
ꯍꯥꯥ
ꯂꯝꯂꯥꯡ ꯍꯨꯄꯤ
ꯌꯦꯁ
ꯑꯩꯅ ꯈꯪꯉꯤꯕꯅ
ꯑꯗꯨ ꯃꯅꯥꯛꯇ ꯅꯣꯏꯒꯤ ꯇ꯭ꯔꯥꯏꯞꯁꯨ ꯂꯩꯌꯦꯅ ꯎꯝ ꯏꯃꯥꯟꯅꯕ ꯃꯌꯥꯝ ꯂꯩꯕ꯭ꯔꯦ ꯍꯤꯗꯥꯛ ꯍꯥꯏꯕꯗꯤ ꯑꯗꯨ ꯃꯅꯥꯛꯇ ꯀꯦꯗꯤꯛ ꯁ꯭ꯀꯨꯜ ꯂꯩꯕꯗꯣ
ꯑꯩꯒꯤ ꯏꯆꯦ ꯑꯃꯁꯨ ꯑꯗꯨꯗ ꯄꯥꯟꯕꯅꯦ
ꯑꯠꯆꯥ ꯑꯆꯥ
ꯑꯩꯒꯤ ꯌꯨꯝ ꯍꯦꯛ ꯊꯪꯅꯕ ꯏꯆꯦ ꯑꯃ
ꯑꯣꯝ ꯑꯩꯈꯣꯏꯅ ꯑꯗꯨꯗꯒꯤ ꯈꯔ ꯆꯠꯈꯠꯂꯦ ꯅꯪꯅ ꯀꯩꯅꯣꯅꯔꯣꯝꯗ ꯑꯗꯣꯝꯗꯒꯤ ꯈꯔ ꯀꯤꯂꯣꯃꯤꯇꯔ ꯃꯉꯥ ꯑꯗꯨꯋꯥꯏꯗ ꯀꯨꯝꯃꯨꯛꯀ ꯆꯥꯏꯈꯠꯂꯦꯕ ꯑꯗꯨꯒꯤ
ꯑꯗꯨꯒ ꯑꯩꯒ ꯐꯣꯟ ꯑꯁꯤꯗ ꯉꯥꯡꯅꯕ ꯑꯃꯁꯨ ꯑꯗꯨꯔꯣꯝꯗꯅꯦ ꯌꯥꯝꯅ ꯀ꯭ꯂꯣꯁ ꯑꯣꯏꯅ ꯉꯥꯡꯅꯕ
ꯑꯣ ꯑꯠꯆꯥ
ꯅꯣꯏ ꯈꯨꯟ ꯃꯥꯟꯅꯔꯝꯒꯅꯤ
ꯃꯅꯥ ꯔꯝꯔꯣꯏ
ꯑꯗꯨꯗꯒꯤꯅꯦ ꯍꯥꯏꯌꯦ
ꯈꯨꯟ ꯃꯌꯥꯝ ꯂꯩꯌꯦꯅꯦ ꯑꯗꯨꯔꯣꯝꯗꯗꯤ ꯑꯩꯈꯣꯏ ꯑꯥꯔꯒꯤ ꯈꯨꯟ ꯃꯌꯥꯝ ꯂꯩꯌꯦꯅ ꯈꯨꯟ ꯈꯨꯟ ꯀꯨꯟꯊ꯭ꯔꯥ ꯑꯗꯨꯋꯥꯏꯃꯨꯛ ꯂꯩꯌꯦꯅ
ꯑꯗꯨ ꯑꯣꯏꯔꯁꯨ ꯀꯅꯥꯅꯣ ꯈꯪ ꯅꯪꯒꯤ ꯂꯩꯀꯥꯏꯁꯨ
ꯑꯩꯒꯤ ꯂꯩꯀꯥꯏꯒꯤ ꯑꯣꯏꯔꯗꯤ ꯀꯣꯟꯇꯦꯛ ꯂꯤꯁꯇ ꯂ ꯂꯩꯒꯅꯤꯅ
ꯑꯗꯨ ꯅꯪ ꯑꯁꯤꯅꯤ ꯍꯥꯏꯕ ꯅꯪ ꯈꯪꯕ꯭ꯔ
ꯈꯪꯒꯅꯤꯅ ꯍꯥꯏꯕꯗꯤ ꯒ꯭ꯔꯨꯞꯇ ꯌꯦꯡꯉꯗꯤ ꯑꯗꯨꯝ ꯈꯪꯒꯅꯤꯗꯅ
ꯑꯥ
ꯒ꯭ꯔꯨꯞꯇ ꯌꯦꯡꯉꯗꯤ ꯑꯗꯨꯝ ꯈꯪꯉ ꯒ꯭ꯔꯨꯞꯇꯗꯤ ꯑꯗꯨ ꯌꯥꯎꯗꯦꯕ ꯑꯗꯨꯒꯤꯅꯤꯅ
ꯑꯥ
ꯑꯩ ꯈꯨꯟꯗꯨꯗꯤ ꯏꯊꯟꯗꯅꯦꯕ ꯌꯥꯎꯔꯤꯁꯦ
ꯅꯣꯏꯗ ꯀꯥꯏꯗ
ꯎꯝ ꯍꯣꯏ
ꯅꯪꯗꯤ ꯀꯅꯥꯅ ꯍꯥꯏꯕ꯭ꯔꯥ
ꯑꯩꯔꯣ ꯗꯤꯖꯤꯗꯣ
ꯑꯥ
ꯈꯪꯗꯦ
ꯈꯪꯉꯦ
ꯗꯤꯖꯤꯗꯣ ꯗꯤꯖꯤꯒꯤ ꯃꯌꯥꯝꯕꯗꯣ ꯑꯩꯒꯤ ꯏꯆꯦꯕꯨ ꯂꯧꯕꯅꯦꯕ
ꯑꯗꯨꯅꯤꯗ ꯑꯗꯨꯒꯤ ꯃꯥꯗꯣ ꯑꯩꯒꯤ ꯕꯦꯁ ꯐ꯭ꯔꯦꯟ ꯍꯣꯏ
ꯎꯝ
ꯃꯥꯗꯣ ꯑꯩꯒꯤ ꯕꯦꯁ ꯐ꯭ꯔꯦꯟ ꯑꯣꯏꯔꯕ
ꯑꯗꯣ ꯗꯤꯖꯤꯗꯣ ꯃꯁꯛ ꯌꯥꯝ ꯌꯦꯡꯅꯤꯡꯉꯤꯅꯦ
ꯃꯁꯛꯇꯤ ꯎꯠꯄ ꯌꯥꯔꯔꯣꯏ
ꯍꯥ
ꯃꯁꯛꯇꯤ ꯎꯠꯄ ꯌꯥꯔꯔꯣꯏꯕ
ꯎꯝ ꯍꯌꯦꯡ ꯋꯥ ꯌꯦꯡꯕ ꯐꯪꯒꯅꯤꯗ
ꯀꯥꯏꯗ
ꯃꯇꯝ ꯆꯥꯕ ꯀꯥꯟꯗ
ꯀꯔꯝ ꯃꯥꯏꯅ ꯌꯦꯡꯕ ꯐꯪꯒꯦꯔꯅꯤ ꯂꯣꯏꯒ ꯇꯧꯔꯦ
ꯂꯣꯏꯒꯗꯧꯔꯦ ꯂꯣꯏꯔꯣꯏ ꯂꯣꯏꯔꯣꯏ ꯍꯦꯟꯅ ꯑꯃꯨꯛꯀ ꯂꯩꯒꯅꯤ
ꯂꯩꯒꯗꯕ ꯃꯥꯟꯕ꯭ꯔꯥ
ꯃꯥꯟꯕ ꯅꯠꯇꯦ ꯂꯩꯒꯅꯤꯗ
ꯅꯪ ꯆꯤꯡꯅꯕ ꯂꯩꯕ꯭ꯔꯥ ꯍꯥꯏꯕꯅꯤꯗ
ꯂꯩꯇꯦꯗ ꯆꯤꯡꯅꯕ ꯀꯔꯤ ꯂꯩꯒꯗ꯭ꯔꯥꯅꯦ ꯀꯔꯤ ꯆꯤꯡꯅꯅꯤꯉꯥꯏ ꯂꯩꯕ꯭ꯔꯥꯅꯦ ꯁꯤꯗꯕꯨ ꯆꯤꯡꯅꯤꯡꯉꯥꯏ ꯆꯤꯡꯅꯅꯤꯡꯉꯥꯏ ꯑꯃꯐꯥꯎ ꯂꯩꯇꯦꯗ
ꯅꯠꯇꯦ ꯑꯃꯨꯛꯀ ꯑꯅꯧꯕ ꯂꯥꯛꯀꯗꯧꯕ ꯃꯥꯟꯕ꯭ꯔꯥ ꯍꯪꯕ ꯅꯪ ꯅ ꯊꯥꯖꯕ ꯂꯩꯕ꯭ꯔꯥ ꯍꯪꯕ
ꯂꯩꯌꯦꯅ ꯑꯗꯨꯗꯤ
ꯂꯩꯌꯦꯕ ꯍꯣꯏ ꯑꯗꯨꯕꯨ ꯑꯗꯨꯕꯨ ꯌꯥꯝꯅ ꯀꯩꯅꯣ ꯇꯧꯔꯅꯤ ꯗꯤꯐꯤꯀꯜꯠ ꯑꯣꯏꯔꯅꯤꯃ
ꯀꯩꯒꯤ
ꯑꯗꯨꯗꯤ ꯀꯩꯅꯣ ꯉꯥꯡꯕꯒꯤ ꯅꯠꯇ꯭ꯔꯦꯕ ꯋꯥꯔꯤ ꯁꯥꯟꯅꯕꯤꯒꯦ ꯎꯝ ꯍꯣꯏ ꯍꯣꯏ ꯎꯝ ꯍꯣꯏ
ꯑꯗꯨꯑꯣꯏꯁꯨ ꯌꯥꯏꯅ
ꯑꯪ ꯍꯩꯕꯔꯅꯦ
ꯎꯝ
ꯇꯝꯕꯤꯌꯨ ꯑꯩꯕꯨ ꯑꯩ ꯑꯩꯉꯣꯟꯗꯁꯨ
ꯇꯊꯣꯛꯂꯒ ꯇꯥꯝꯊꯣꯛꯂꯒ ꯂꯣꯏꯔ ꯀꯩꯅꯣ
ꯑ ꯑꯗꯨ ꯃꯅꯤꯄꯨꯔꯤ ꯂꯣꯟ ꯅꯪ ꯀꯩꯅꯣ ꯃꯅꯤꯄꯨꯔꯤ ꯂꯣꯟ ꯍꯩꯔꯗꯤ ꯅꯪꯁꯦ ꯌꯥꯝꯅ ꯑꯍꯟ ꯑꯣꯏꯗ꯭ꯔꯤꯅꯦ
ꯍꯥꯏꯕꯗꯤ ꯌꯥꯝꯅ ꯑꯍꯟ ꯑꯣꯏꯗ꯭ꯔꯤꯌ‌ꯦꯕ ꯅꯪꯁꯦ
ꯑꯩꯈꯣꯏꯅ ꯇꯝꯂꯛꯄ ꯀꯥꯟꯗꯤ ꯕꯦꯡꯒꯂꯤ ꯃꯌꯦꯛ ꯇꯝꯃ‌ꯦ
ꯑꯁ ꯑꯗꯨꯗꯤ ꯑꯍꯟ ꯑꯣꯏꯔ‌ꯦꯗ ꯎꯝ ꯑꯩꯈꯣꯏꯗꯤ ꯑꯗꯨ ꯃꯅꯤꯄꯨꯔꯤ ꯏꯁꯀ꯭ꯔꯤꯞꯇꯨ ꯑꯣꯏꯅ ꯇꯝꯃꯦ ꯑꯗꯨꯕꯨ ꯑꯩꯈꯣꯏꯗꯣ ꯑꯩꯅ
ꯁꯔꯣ ꯁꯔ‌ꯣ ꯎꯝ
ꯌꯥꯝꯅ ꯑꯩꯈꯣꯏꯅ ꯀ꯭ꯂꯥꯁ ꯑꯩꯅ ꯑꯗꯨ ꯇꯝꯕꯗꯗꯤ ꯀ꯭ꯂꯥꯁ ꯇꯨ ꯊ꯭ꯔꯤ ꯀꯥꯈ꯭ꯔꯦꯕ
ꯀꯩꯕꯥ
ꯑꯗꯣ ꯃꯅꯤꯄꯨꯔꯤ ꯏꯁꯀ꯭ꯔꯤꯞ ꯂꯩꯕꯗꯣ
ꯑꯥ
ꯑꯗ‌ꯣ ꯐꯖꯅ ꯈꯪꯗꯕ ꯑꯩꯗꯤ ꯄꯥꯕ ꯊꯣꯛꯇꯕ ꯏꯕꯁꯨ ꯍꯩꯇꯕ
ꯑꯗꯨꯒꯤꯗꯤꯀꯣ ꯑꯁꯨꯝ ꯇꯝꯗꯦꯕ ꯑꯩꯈꯣꯏꯗꯤ ꯑꯗꯨꯒ ꯖꯁ ꯀꯩꯅꯣꯒꯨꯝꯕ ꯇꯧꯕ ꯀꯥꯟꯗ ꯑꯉꯥꯡꯒꯤ ꯎꯝ ꯍꯧꯖꯤꯛꯇꯤ ꯌꯥꯗ꯭ꯔꯦꯗꯅ ꯑꯗꯨꯗꯣ ꯑꯗꯨ ꯅꯠꯇ꯭ꯔꯗꯤ ꯑꯗꯨꯒꯤ ꯑꯗꯨꯝ ꯇꯧꯔꯛꯄꯗ ꯂꯥꯏꯗꯤ ꯂꯥꯏꯕꯅꯦ
ꯍꯩꯇ꯭ꯔꯦꯗ ꯍꯩꯗꯤ
ꯅꯪꯁꯦ ꯆꯍꯤꯁꯦ ꯀꯌꯥꯃꯨꯛ ꯑꯣꯏꯗꯧ ꯃꯥꯟꯕ꯭ꯔꯥ
ꯒ‌ꯦꯁ ꯇꯧꯔ‌ꯣ ꯑꯗꯨꯗꯤ
ꯅꯪꯅ ꯍꯥꯏꯔꯑꯣꯅꯦ ꯁꯨꯃꯥꯏꯅ ꯁꯤꯗꯒꯤ ꯁꯤꯐꯥꯎ
ꯇ‌ꯣꯏꯟꯇꯤ ꯇꯨ ꯇ‌ꯣꯏꯟꯇꯤ ꯇꯨ ꯊꯥꯔꯇꯤ ꯇꯧꯔꯣ
ꯑ ꯅꯪꯁꯨ
ꯅꯪꯁꯨ ꯒ‌ꯦꯁ ꯇꯧꯔ‌ꯣ ꯍꯥꯏꯕꯅꯤꯅ
ꯒꯦꯁ ꯇꯧꯕꯗꯣ ꯂ ꯂꯩꯗꯅ ꯇꯨꯏꯟꯇꯤ ꯐꯥꯏꯚ ꯍꯦꯟꯈ꯭ꯔꯗꯤ ꯇꯨꯏꯟꯇꯤ ꯐꯥꯏꯚ ꯇꯨ ꯊꯥꯔꯇꯤꯗꯒꯤ ꯌꯦꯡꯉꯣ ꯑꯗꯨꯒꯨꯝꯕ ꯄꯤꯒ‌ꯦ ꯍꯥꯏꯇꯗꯅ ꯇꯨꯏꯟꯇꯤ ꯇꯨ ꯊꯥꯔꯇꯤꯗꯒꯤ ꯌꯦꯡꯉꯣꯏ
ꯇꯨꯏꯟꯇꯤ ꯇꯨ ꯊꯥꯔꯇꯤ ꯑꯥ ꯇ‌ꯣꯏꯟꯇꯤ ꯊ꯭ꯔꯤ ꯇꯨ ꯇ‌ꯣꯏꯟꯇꯤ ꯑ‌ꯦꯠ
ꯇ ꯇꯨꯏꯟꯇꯤ ꯊ꯭ꯔꯤ ꯇꯨ ꯇꯨꯏꯟꯇꯤ ꯑ‌ꯦꯠ
ꯎꯝ
ꯇꯨꯏꯟꯇꯤ ꯁꯤꯛꯁ ꯅꯠꯇ꯭ꯔꯒ ꯇꯨꯏꯟꯇꯤ ꯁꯕꯦꯟꯗ ꯂꯩꯗꯧ ꯃꯥꯜ
ꯂꯥꯜꯂꯦꯗ
ꯀꯔꯤꯔꯥ ꯅꯗꯤ
ꯇ꯭ꯋꯦꯟꯇꯤ ꯇꯔꯥꯒꯤ ꯇꯪꯈꯥꯏꯗꯤ ꯀꯌꯥ ꯂꯩꯕ꯭ꯔꯥ
ꯑꯁ ꯅꯪꯒꯤꯁꯤꯗꯤ ꯍꯥꯏꯔꯕꯧ ꯑꯦꯛꯖꯦꯛ ꯍꯥꯏꯕ ꯌꯥꯔꯗꯤ ꯀꯔꯤ
ꯇ꯭ꯋꯦꯟꯇꯤ ꯐꯥꯏꯚ ꯑꯣꯏꯑꯦ